ꯑꯣ
ꯍꯜꯂꯣ
ꯍꯥꯎ
ꯇꯝꯃꯕꫭ
ꯇꯨꯝꯗ꯭ꯔꯤꯗ ꯆꯥꯛꯆꯥ ꯇꯧꯛꯇꯉꯥꯏꯔꯤ ꯀꯨꯏꯗ꯭ꯔꯤ ꯑꯩꯁꯨ ꯊꯦꯡꯉ‌ꯦ ꯑꯈꯣꯏ ꯆꯥꯛ ꯍꯧꯖꯤꯛꯀꯥꯟ ꯌꯥꯝꯅ ꯍꯦꯟꯖꯥꯡꯅ ꯃꯔꯨꯝ ꯑꯃ ꯃꯦꯔꯥꯕꯦꯁꯅꯤꯅ ꯎꯝ ꯅꯨꯡꯉꯥꯏꯕꯅ ꯉꯥꯎꯔꯦ
ꯑꯁ ꯉꯁꯥꯏ ꯎꯁꯣꯛꯀꯤ ꯃꯦꯔꯥꯃꯦꯇꯨ ꯀꯌꯥ ꯍꯧꯎꯔꯦ ꯚꯥꯏ ꯈꯪꯕꯔꯥ ꯉꯁꯥꯏꯖ‌ꯦ ꯈꯪꯉꯕ ꯍꯥꯏꯗꯤ ꯑꯩꯗꯤ ꯑꯍꯥꯟꯕꯗ ꯍꯤꯟꯖꯥꯡꯗꯣ ꯍꯥꯏꯗꯤ ꯌꯥꯝ ꯌꯥꯝꯗꯅ ꯃꯊꯦꯜ ꯑꯍꯨꯝ ꯃꯔꯤ ꯃꯉꯥꯇꯪ ꯑꯣꯏꯔꯝꯃꯤꯀꯣ ꯍꯥꯏꯗꯤ ꯃꯔꯛꯇ ꯍꯥꯄꯄ ꯍꯥꯄꯛꯅꯤꯕꯨꯗꯤ ꯈꯪꯉꯦꯕꯀꯣ
ꯑꯥ
ꯑꯗꯨ ꯑꯣꯏꯔꯁꯨ ꯌꯥꯝ ꯊꯤꯅ ꯍꯥꯄꯛꯅꯤꯗꯤ ꯈꯪꯗꯦ ꯃꯊꯦꯜ ꯀꯨꯟ ꯃꯉꯥ ꯈꯪꯉꯕ
ꯑꯥ
ꯍꯥꯄꯛꯏꯈꯩ ꯂꯣꯏ ꯅꯥꯏꯗ꯭ꯔꯕ ꯈꯪꯕ꯭ꯔꯥ ꯑꯗꯨꯒꯗꯤ ꯄꯨꯛꯁ ꯆꯥꯐꯝ ꯌꯥꯎꯗ꯭ꯔꯕ ꯃꯊꯦꯜꯗꯤ ꯍꯥꯄ ꯂꯣꯏꯗ꯭ꯔꯦ ꯑꯗꯨꯒ ꯄꯨꯨꯛꯁꯤꯗ ꯆꯥꯐꯝ ꯑꯃ ꯌꯥꯎꯗ꯭ꯔꯕ
ꯑꯥ
ꯑꯁ ꯍꯥꯏꯗꯤ ꯑꯩ ꯑꯥ ꯀꯩꯅꯣꯁꯦ ꯉꯥꯏꯌꯦꯕꯀꯣ ꯑꯥ ꯆꯒꯦꯝ ꯄꯣꯝꯕ ꯍꯥꯏꯗꯤ ꯍꯧꯒꯠꯂꯛꯄꯩ ꯃꯇꯥꯡꯁꯤ ꯌꯥꯝ ꯊꯤꯅ ꯆꯒꯦꯝ ꯄꯣꯝꯕ ꯍꯥꯞꯇ꯭ꯔꯤꯉꯩ ꯃꯃꯥꯡꯗ ꯍꯤꯟꯖꯥꯡ ꯃꯊꯦꯜ ꯑꯃ ꯀꯩꯅꯣ ꯈꯪꯗꯦ ꯑꯗꯨ ꯍꯥꯞꯄꯦꯀꯣ ꯍꯥꯎꯔꯛꯑꯦ ꯑꯗꯨꯒꯅꯦ ꯆꯒꯦꯝ ꯄꯣꯝꯕꯩ ꯃꯇꯨꯡꯗꯁꯨ ꯍꯤꯟꯖꯥꯡꯁꯦ ꯇꯔꯥ ꯑꯃꯨꯛ ꯑꯣꯏꯔꯝꯒꯅꯤ ꯍꯥꯞꯄꯤꯁꯦ ꯑꯗꯨ ꯐꯥꯎꯗ ꯈꯪꯕ꯭ꯔꯥ ꯑꯃ ꯆꯒꯦꯝ ꯄꯣꯝꯕꯗꯒꯤ ꯆꯥꯡꯒꯦꯝ ꯄꯣꯝꯕꯗꯒꯤ ꯆꯥꯕ ꯉꯝꯃꯛꯇ꯭ꯔꯕꯅꯤꯀꯣ
ꯑ
ꯑꯁ ꯁꯅꯥ ꯊꯣꯡꯕꯗꯨꯕꯨꯗꯤ ꯍꯥꯎꯔꯕꯅꯤ ꯑꯗꯨꯝ ꯆꯥꯥꯁꯜꯂꯦꯗꯅꯀꯣ
ꯎꯝ
ꯑꯗꯒꯤ ꯄꯀꯧꯔꯥꯗ ꯑꯃ ꯃꯇꯨꯝ ꯃꯆꯥ ꯁꯪꯒꯣꯝꯗ
ꯑꯥ ꯃꯗꯨꯨꯖꯥꯟ
ꯑꯥ ꯃꯨꯗꯨꯖꯥꯟ ꯑꯗꯨꯗꯣ ꯑꯗꯨꯁꯨ ꯇꯧꯋꯦ ꯑꯁ ꯍꯥꯎꯋꯦ ꯉꯁꯤ ꯈꯨꯏ ꯑ ꯑꯁ ꯍꯥꯎꯋꯦ ꯉꯁꯤꯗꯤ
ꯏꯁ
ꯑꯁꯦꯡꯕꯒꯤ ꯑꯗꯒꯤ
ꯑꯩꯕꯨꯗꯤ ꯃꯔꯣꯏ ꯊꯣꯡꯕ ꯆꯥꯅꯤꯡꯉꯦ
ꯑ ꯃꯔꯣꯏ ꯊꯣꯡꯕꯁꯨ ꯌꯥꯎꯋꯦ ꯑꯗ ꯑꯩꯅ ꯈꯜꯂꯤꯁꯦ ꯈꯜꯂꯤ ꯈꯪꯕ꯭ꯔꯥ ꯋꯥꯈꯜꯁꯤ ꯌꯦꯡꯉꯨꯀꯣ ꯑꯩꯅ ꯑꯩꯅ ꯍꯤꯟꯖꯥꯡ ꯊꯣꯡꯅꯤꯡꯗꯕꯩ ꯆꯥꯡ ꯌꯦꯡꯉꯨꯀꯣ ꯑꯁ ꯍꯨꯔꯦꯟ ꯇꯃꯤꯟꯅ ꯑꯣꯏꯗꯣꯏ ꯍꯧꯖꯤꯛ ꯃꯣꯏꯒꯤꯗꯣ ꯀꯩꯅꯣ ꯍꯤꯟꯖꯥꯡ ꯂꯦꯝꯃꯗꯤ ꯊꯤꯜꯂꯛꯑꯗꯤ ꯐꯅꯤꯗ ꯑꯩꯅ ꯍꯤꯟꯖꯥꯡ ꯊꯣꯡꯅꯤꯡꯗꯕꯩ ꯆꯥꯡꯁꯦ ꯑꯗꯣ ꯑꯩꯈꯣꯏ ꯑꯩꯈꯣꯏ ꯑꯉꯥꯡ ꯑꯩꯉꯣꯟꯗ ꯇꯨꯏꯁꯟ ꯇꯧꯕ ꯎꯝ ꯑꯩꯈꯣꯏ ꯕꯣꯕꯣꯛ ꯍꯣꯏꯒꯤ ꯅꯤꯅꯦꯗꯣ ꯃꯣꯏ ꯑꯉꯥꯡꯗꯣ ꯍꯥꯏꯗꯤ ꯃꯥꯛꯇꯣ ꯌꯥꯝ ꯋꯥꯡꯅ ꯐꯪꯉꯦ ꯈꯣꯠꯂꯦꯅꯅꯦ ꯊꯔꯣꯏꯒ ꯆꯤꯛꯀꯟꯒ ꯊꯣꯡꯃꯤꯟꯅꯕꯀꯣ
ꯎꯝ
ꯌꯦꯡꯒ ꯊꯣꯡꯃꯤꯟꯅꯕ ꯊꯤꯜꯂꯛꯑꯦ ꯏꯕꯦꯝꯃ ꯑꯩꯅ ꯗꯥꯎ ꯌꯥꯔꯤꯁꯤꯁꯨ ꯏꯟꯁꯥꯡ ꯊꯣꯡꯗ꯭ꯔꯦ ꯑꯗ ꯑꯩꯅ ꯊꯥꯏꯅ ꯑꯉꯥꯡ ꯑꯣꯏꯔꯤꯀꯥꯟꯗ ꯑꯩꯈꯣꯏ ꯃꯥꯝꯃꯅ ꯌꯦꯟ ꯃꯈꯣꯡꯗ ꯃꯔꯦꯜ ꯌꯦꯠꯁꯤꯜꯂꯒ ꯌꯥꯝ ꯀꯪꯅ ꯉꯧꯔ ꯊꯤ ꯍꯥꯎꯅ ꯆꯥꯒꯤꯕꯀꯣ
ꯎꯝ
ꯑꯩꯅ ꯑꯗꯨ ꯆꯥꯅꯤꯡꯉꯦ ꯆꯥꯅꯤꯡꯉꯦ ꯑꯗꯨꯝ ꯍꯥꯏꯕ ꯑꯗꯣ ꯊꯔꯣꯏ ꯊꯣꯡꯕꯗ ꯑꯗꯨꯃꯥꯏꯅ ꯇꯧꯔꯒ ꯌꯦꯁꯤꯜꯂꯒ ꯊꯣꯡꯉꯒ ꯇꯧ ꯂꯩꯔꯝꯃꯦ ꯊꯣꯔꯧꯏ ꯊꯣꯡꯕꯗ
ꯎꯝ
ꯑꯩ ꯑꯗꯨꯝ ꯍꯤꯟꯖꯥꯡ ꯊꯣꯡꯗ꯭ꯔꯦꯗꯅ
ꯇꯞ ꯇꯥꯏꯉꯩ ꯑꯃꯨꯛ ꯆꯥꯁꯜꯂꯝꯃꯅꯤ ꯑꯗꯨꯗꯤ
ꯑꯇꯩꯗ ꯗꯥꯎ ꯌꯥꯗ꯭ꯔꯁꯨ ꯁꯤꯒꯨꯝꯕꯗꯤ ꯈꯔ ꯈꯔ ꯑꯗꯨꯝ ꯗꯥꯎ ꯌꯥꯕꯒꯤ ꯑꯇꯩꯅ ꯀꯟ
ꯑꯌꯥꯝꯕ ꯑꯃ ꯌꯥꯎꯔꯤꯗꯣ ꯐꯠꯇ꯭ꯔꯣ
ꯍꯣꯏ ꯆꯍꯤ ꯀꯨꯟ ꯃꯔꯤ ꯂꯥꯟꯗꯩꯐꯥꯎ ꯗꯥꯎ ꯌꯥꯎꯔꯦ ꯍꯥꯏꯗ꯭ꯔꯥ ꯑꯗꯣ ꯗꯥꯎꯗꯁꯨ ꯑꯃ ꯑꯄꯠꯄ ꯗꯥꯎꯗꯗꯤ ꯑꯗꯨꯝ ꯌꯥꯏꯌꯦꯕ
ꯑ
ꯑꯁ ꯍꯥꯎꯔꯦ ꯍꯥꯎꯔꯦ ꯉꯁꯥꯏꯗꯨꯗꯤ ꯑꯗꯨꯒꯅꯦ ꯌꯥꯝ ꯏꯀꯥꯏꯕ ꯊꯧꯗꯣꯛ ꯑꯃꯅꯦ ꯍꯥꯏꯕꯤꯔꯛꯀꯦꯕꯀꯣ ꯉꯁꯥꯏꯗꯣ ꯃꯤ ꯃꯌꯥꯝꯁꯦ
ꯑꯥ ꯀꯩ
ꯅꯠꯇꯦꯕ ꯕꯥꯃꯣꯟꯗꯣ ꯆꯥꯡꯉꯨ ꯕꯥꯃꯣꯟ ꯕꯥꯃꯣꯟꯗꯣ ꯆꯥꯛꯐꯤꯎ ꯍꯥꯞꯇ꯭ꯔꯤ ꯑꯗꯨ ꯃꯌꯥꯝꯁꯦ ꯊꯣꯛꯑꯣ ꯊꯣꯛꯑꯣꯅ ꯂꯣꯏ ꯊꯣꯛꯂꯛꯑꯦ ꯑꯗꯨꯒꯅꯦ ꯈꯪꯕ꯭ꯔꯥ ꯀꯅꯥꯅ ꯊꯣꯛꯎꯑꯣ ꯍꯥꯏꯅꯣ ꯕꯥꯃꯣꯟ ꯆꯥꯛ ꯍꯥꯞꯇ꯭ꯔꯤꯌꯦ ꯆꯩꯊꯠꯂꯛꯏꯕꯣ ꯈꯪꯕ꯭ꯔꯥ ꯑꯩꯈꯣꯏ ꯕꯤꯌꯥꯢꯅ
ꯅꯪ ꯅꯪꯁꯨ ꯌꯥꯎꯅ ꯃꯀꯣꯛ ꯆꯤꯡꯉ ꯊꯣꯛꯎꯏꯔꯥ
ꯑꯩ ꯃꯀꯣꯛ ꯆꯤꯡꯅꯤꯡꯕ ꯅꯠꯇꯦ ꯑꯩ ꯑꯩꯗꯤ ꯈ꯭ꯋꯥꯏ ꯂꯥꯁꯇ ꯊꯣꯛꯏꯅꯦꯃꯦ ꯑꯍꯟ ꯃꯌꯥꯝ ꯂꯣꯏꯅꯃꯛ ꯊꯣꯛꯅꯈ꯭ꯔꯕꯅꯦꯕ ꯈꯪꯕ꯭ꯔꯥ ꯃꯣꯏꯁꯦ ꯑꯩꯈꯣꯏꯗꯤ ꯊꯣꯛꯂꯛꯈꯤꯔꯣꯏꯅ ꯁꯨꯝ ꯊꯝꯃ ꯂꯩꯕ ꯊꯣꯛꯂꯛꯑꯣ ꯊꯣꯛꯂꯑꯣꯅꯦ ꯃꯤ ꯃꯌꯥꯝꯁꯦ ꯑꯗꯨꯝ ꯊꯣꯛꯅꯈ꯭ꯔꯕ ꯈꯪꯕ꯭ꯔꯥ ꯑꯗꯨꯒ ꯑꯩꯁꯦ ꯊꯣꯛꯑꯦꯀꯣ ꯑꯗꯨꯒꯅꯦ ꯉꯥꯡꯊꯠꯂꯛꯏꯕ ꯑꯩꯉꯣꯟꯗ ꯑꯣꯏꯅ ꯉꯥꯡꯊꯠꯂꯛꯄ ꯀꯥꯟꯗ
ꯑ
ꯆꯇꯤꯗꯣ ꯑꯩꯉꯣꯟꯗ ꯆꯥꯏꯕ ꯈꯪꯕ꯭ꯔꯥ
ꯅꯨꯡꯉꯥꯏꯇꯦ ꯌꯥꯝꯅ ꯑꯗꯨ ꯑꯗꯨꯃꯥꯏꯅ ꯇꯧꯁꯩ ꯏꯀꯥꯏꯅ
ꯍꯣꯏ ꯏꯀꯥꯏ ꯍꯥꯏꯣ ꯀꯅꯥꯅ ꯆꯥꯛ ꯍꯥꯞꯄꯦ ꯆꯥꯛ ꯀꯩꯅꯣ ꯇꯧꯔꯦ ꯍꯥꯏꯅꯣ ꯈꯣꯠꯂꯤꯅ ꯍꯥꯏꯅꯣ ꯀꯩꯅꯣ ꯂꯣꯏꯂꯛꯏꯁꯤꯕ ꯂꯣꯏꯂꯛꯏꯁꯨ ꯃꯣꯟ ꯆꯠꯐꯝꯗ ꯂꯩꯒꯅꯨ ꯀꯥꯏꯅꯒꯅꯦ ꯑꯃ ꯁꯥꯎꯔ ꯍꯥꯏꯗꯤ ꯁꯥꯎꯔꯨꯕꯗꯤ ꯌꯥꯗꯕ ꯃꯥ ꯍꯥꯏꯗꯣ ꯈꯪꯉꯕ
ꯎꯝ
ꯑꯗꯒꯤꯗꯤ ꯃꯤ ꯃꯌꯥꯝꯁꯦ ꯈꯪꯕ꯭ꯔꯥ ꯆꯥꯈꯠꯇ꯭ꯔꯒ ꯂꯣꯏ ꯐꯝꯅꯦꯕ ꯑꯁ ꯏꯀꯥꯏꯖꯕꯁꯤꯗꯤ ꯈꯪꯕ꯭ꯔꯏ ꯅꯪ ꯉꯁꯥꯏ
ꯍꯥꯏꯕ ꯑꯝ ꯌꯥꯎꯔꯝꯒꯅꯤꯌꯦ
ꯍꯣꯏ ꯍꯥꯏꯗꯤ ꯑ ꯊꯣꯛꯑꯁꯤ ꯑꯝ ꯍꯥꯏꯕꯒꯤ ꯅꯠꯇꯕ ꯊꯣꯛꯑꯁꯤ ꯌꯥꯗ꯭ꯔꯦ ꯀꯥꯏꯅꯒ ꯍꯥꯏꯔꯒ ꯊꯣꯛꯈꯤꯕꯗꯨꯅꯦꯕ ꯃꯣꯏꯁꯦ ꯑꯥꯗ ꯂꯩꯔꯨꯁꯤ ꯀꯥꯏꯅ ꯇꯧ ꯑꯗꯨꯒ ꯃꯤꯗꯤ ꯑꯗꯣ ꯑꯩꯈꯣꯏ ꯑꯣꯏꯁꯨ ꯁꯥꯎꯅꯤ ꯍꯥꯏꯕ ꯃꯤꯁꯨ ꯊꯕꯛ ꯇꯧ ꯂꯥꯛꯄꯝꯗꯣ ꯈꯪꯉꯣꯏꯗꯣꯏꯅꯦ ꯍꯥꯏꯕ ꯎꯝ ꯂꯩꯁꯥ
ꯉꯥꯔ ꯂꯔꯤꯗꯤ ꯎꯝ
ꯑꯥ ꯉꯥꯏ ꯂꯩꯔꯕꯅꯤꯅ ꯃꯤꯁꯨ ꯍꯥꯊꯨ ꯍꯥꯊꯨꯁꯨ ꯇꯧꯔꯛꯑꯅꯤ
ꯎꯝ ꯑꯗꯩ ꯑꯩꯈꯣꯏꯁꯨ ꯉꯥꯏꯔꯦ ꯊꯕꯛꯇꯣ ꯃꯤꯅ ꯉꯥꯏꯕꯗ ꯇꯧꯐꯝꯝ ꯈꯪꯗꯦꯗꯅ
ꯃꯥꯅꯦ ꯑꯩꯅ ꯏꯔꯨꯖꯩ ꯉꯥꯏꯗ ꯅꯪꯅ ꯉꯥꯏꯕꯗꯣ
ꯎꯝ ꯅꯨꯡꯉꯥꯏꯌꯦ
ꯑ ꯅꯨꯡꯉꯥꯏꯇꯦ ꯍꯥꯏꯕ ꯉꯥꯏꯕꯗꯣ ꯌꯥꯝꯅ ꯑꯩꯗꯤ ꯑꯗꯨꯒꯅꯦ ꯈꯪꯉꯕ ꯍꯥꯏꯗꯤ ꯅ ꯚꯥꯃꯣꯟꯗꯨꯁꯨ ꯁꯥꯎꯅꯤꯡꯉꯝꯗꯣꯏꯅꯦ ꯍꯥꯏꯕ ꯃꯤꯁꯨ ꯁꯥꯔꯤ ꯀꯥꯟꯗ ꯋꯥꯅ ꯇꯧꯖꯕꯅꯦ ꯅꯨꯡꯉꯥꯏꯇꯦꯕꯀꯣ
ꯅꯣꯏ ꯂꯩꯃꯥꯡꯗ ꯆꯥꯕ꯭ꯔꯣ ꯅꯠꯇ꯭ꯔꯒ ꯁꯨꯃꯥꯡꯗ ꯆꯥꯕ꯭ꯔꯣ
ꯂꯥꯏꯃꯥꯡꯗ ꯆꯥꯏ
ꯎꯝ
ꯑꯁ ꯑꯗꯣ ꯑꯩꯌꯣꯟ ꯈꯨꯗꯤ ꯆꯥ ꯂꯩꯍꯧ ꯋꯥ
ꯑꯣ ꯑꯗꯨꯗꯨꯒꯤ ꯅꯣꯏꯁꯦ ꯊꯣꯛꯂꯛꯑꯒ ꯂꯦꯞꯄ ꯂꯩꯕꯅꯦꯕ
ꯍꯣꯏ ꯆꯨꯝꯅ ꯂꯦꯞꯆꯕꯅꯦꯕ ꯈꯪꯕ꯭ꯔꯥ ꯀꯐ ꯑꯩꯈꯣꯏꯗꯤꯅꯦ ꯍꯥꯏꯗꯤ ꯃꯅꯨꯡꯗ ꯀꯥꯔ ꯂꯩꯕ ꯏꯀꯥꯏꯖꯩꯅꯅ ꯏꯀꯥꯏꯖꯩ ꯀꯥꯏꯅꯒꯅꯦ ꯈꯪꯕ꯭ꯔꯥ ꯀꯥꯈꯠꯐꯝꯗꯨꯅ ꯂꯦꯞꯄ ꯂꯩꯕ ꯀꯥꯈꯠ ꯄꯄꯝꯒꯤꯗꯤ ꯂꯩꯖꯕꯅꯦ ꯑꯗꯨꯒꯅ ꯀꯥꯀꯥ ꯄꯝ ꯂꯩꯡꯍꯦꯟ ꯈꯣꯂꯤ ꯆꯥꯏꯕ
ꯑꯥ ꯍꯤ ꯍꯤ ꯍꯤ
ꯑꯩꯈꯣꯏꯅ ꯈꯜꯂꯨꯏꯁꯤꯅ ꯃꯅꯨꯡꯗ ꯂꯩꯔꯗꯤ ꯑ ꯑꯃꯨꯛ ꯍꯦꯟꯅ ꯆꯩꯔꯛꯑꯅꯤ ꯑꯗꯒꯤ ꯀꯩꯅꯣ ꯇꯧꯔꯅꯤꯅ ꯍꯥꯏꯗꯤ ꯃꯤꯗꯨ ꯇꯧꯕ ꯈꯪꯉꯔꯣꯏꯅ ꯑꯗꯨꯒꯅꯦ ꯑꯗꯥꯏ ꯗꯩꯒ ꯑꯃꯨꯛ ꯍꯦꯟꯅ ꯈꯣꯟꯗꯤ ꯆꯥꯏꯕ ꯊꯣꯛꯂꯛꯄꯒꯤꯒ ꯑꯗꯥꯏ ꯂꯩꯕꯒꯤꯒ
ꯅꯣꯛꯅꯤꯡꯕꯁꯤꯗꯤ ꯑꯗꯣ ꯍꯥꯏꯗꯤ ꯃꯁꯛ ꯁꯥꯎ ꯑꯃ ꯑꯣꯏꯅ ꯍꯥꯏꯗꯤ ꯃꯤꯅ ꯑꯗꯨꯃꯥꯏꯅ ꯆꯩꯔꯛꯏꯗꯣ ꯑꯩꯅ ꯑꯣꯏꯅ ꯅꯣꯛꯁꯟꯅꯗꯣ ꯈꯪꯉꯕ ꯅꯣꯛꯅꯤꯡꯉꯛꯄꯒꯤ ꯑꯊꯕ ꯃꯤ ꯑꯗꯨ ꯌꯥꯝ ꯆꯪꯈꯤꯗ ꯀꯔꯝꯇ ꯍꯦꯛꯈꯥꯏꯗꯒꯦ ꯑꯗꯨꯒ ꯑꯗꯨꯀꯣ ꯑꯩꯉꯣꯟꯗ ꯇꯥꯕꯣ
ꯅꯪꯅ ꯈꯪꯅꯕꯁꯨ ꯑꯣꯏꯕ ꯃꯤꯉꯣꯟꯗꯗꯤ ꯆꯩꯔꯨꯕꯁꯨ ꯌꯥꯄꯣꯠ
ꯍꯣꯏ ꯑꯗꯒꯤ ꯑꯩꯈꯣꯏ ꯏꯅꯝꯃꯣꯏꯁꯨ ꯑꯗꯨ ꯌꯥꯎꯏꯤꯅꯦ ꯍꯥꯏꯕ
ꯎꯝ ꯑꯗꯨꯗ ꯅꯪꯉꯣꯟꯗꯗꯤ ꯑꯃꯨꯛ ꯆꯩꯕꯗꯣ ꯌꯥꯕ ꯑꯗꯨꯅꯅꯤꯅ
ꯑꯩ ꯑꯁ ꯏ ꯀꯥꯏꯖꯕꯁꯤꯗꯤ ꯈ ꯑꯊꯨꯒꯅꯦ ꯌꯥꯝ ꯖꯨꯒꯣꯠ ꯆꯥꯗꯕ ꯑꯝꯅ ꯊꯕꯛꯁꯤꯅꯅꯦ ꯑꯩꯅ ꯀꯩꯗꯧꯋꯤ ꯈꯪꯕ꯭ꯔꯥ ꯃꯤꯅ ꯃꯤꯁꯦ ꯑꯃ ꯂꯥꯏꯒꯤ ꯆꯥꯛ ꯊꯥꯕ ꯈꯣꯠꯄꯁꯦꯗ ꯍꯧꯅꯔꯦꯀꯣ ꯃꯈꯣꯏ ꯍꯥꯝꯗꯣꯛꯅꯔꯒ ꯍꯪꯕ꯭ꯔꯥ
ꯑꯥ
ꯑ ꯍꯥꯝ ꯍꯥꯝꯗꯣꯛꯅꯔꯒ ꯍꯥꯏꯗꯤ ꯑꯩꯗꯤ ꯃꯤ ꯃꯌꯥꯝ ꯃꯤꯅ ꯆꯪꯕ ꯍꯧꯔꯛꯄꯗ ꯆꯥꯛ ꯆꯕ ꯌꯥꯔ ꯑꯃ ꯕꯥꯃꯣꯟ ꯂꯥꯎꯈ꯭ꯔꯦꯅ ꯈꯜꯂ ꯇꯧꯔ ꯆꯪꯉꯦ ꯊꯥꯗꯑ ꯑꯗꯨꯒꯅ ꯕꯥꯃꯣꯟꯥꯎ ꯕꯥꯕꯣꯟꯦꯥꯎꯔꯝꯗ꯭ꯔ ꯑꯩꯅ ꯆꯝꯄꯨꯔ ꯑꯃꯥꯡ ꯆꯠꯂꯨꯔꯕ
ꯏꯍꯤꯍꯤ
ꯆꯝꯐꯨꯠꯁꯦ ꯍꯥꯟꯅ ꯍꯨꯛ ꯍꯨꯛꯑꯒ ꯁꯨꯃꯥꯏ ꯑꯣꯟꯗ ꯅꯨꯄꯤ ꯑꯝꯅ ꯀꯩꯅꯣ ꯂꯥꯎꯕ ꯑꯗꯨꯗꯣ ꯅꯨꯄꯤꯗꯨ ꯀꯅꯥꯅꯣꯁꯨ ꯈꯪꯅꯗꯦ ꯀꯩꯅꯣ ꯂꯥꯎꯈ꯭ꯔꯕꯣ ꯑꯩ ꯆꯥꯕ ꯌꯥꯏꯅ ꯂꯥꯎꯈ꯭ꯔꯕꯚꯥꯏ ꯑ ꯑꯩꯅ ꯅꯨꯄꯤꯗꯨꯗꯅꯦ ꯈꯕ꯭ꯔꯥ ꯑꯁ ꯈꯨꯠ ꯈꯜꯂꯒ ꯏꯀꯥꯏꯖꯕꯩ ꯅꯣꯛꯁꯟꯕꯗꯣ
ꯎꯝ
ꯍꯥꯏꯗꯤ ꯃꯤꯠꯀ ꯂꯥꯎꯊꯣꯛꯑꯒ ꯈꯪꯕ꯭ꯔꯥ ꯃꯧ ꯃꯧꯅꯥꯅꯦꯕ ꯑꯗꯨ ꯃꯧꯗꯨꯁꯨꯟꯗꯣꯛꯂꯕ ꯍꯕꯥ ꯏꯀꯥꯏꯖꯕꯁꯤꯗꯤ ꯌꯥꯝꯅ ꯉꯥꯏꯉꯝ ꯁꯤꯡꯉꯝꯗꯕꯤ ꯃꯥꯜꯂꯦ
ꯀꯩ ꯇꯥꯔꯨꯔꯒꯦꯕ ꯅꯪꯁꯨ ꯆꯪꯁꯜꯂꯣꯏꯏꯗꯣ ꯃꯤ ꯑꯇꯣꯞꯄ ꯍꯥꯟꯅꯣ ꯐꯝꯃꯒ ꯆꯪꯕꯁꯨ ꯅꯠꯇꯕ ꯅꯪꯅ ꯈꯣꯡꯁꯦ ꯑꯃꯛ ꯆꯪꯁꯤꯜꯂꯛꯏꯗꯨꯣ ꯀꯔꯤ ꯇꯥꯔꯤꯅꯣꯕ
ꯑꯩ ꯃꯀꯣꯛꯁꯤꯡꯤꯡꯗꯤ ꯃꯤ ꯂꯣꯏ ꯐꯝꯃꯦ ꯍꯥꯏꯕ
ꯑꯥ
ꯑꯩꯗꯤ ꯃꯤ ꯂꯣꯏꯅꯃꯛ ꯐꯝꯅꯔꯦꯕꯀꯣ ꯃꯤ ꯂꯣꯏꯅ ꯐꯝꯅꯔꯒ ꯆꯥꯛꯀ ꯊꯥꯕ ꯍꯧꯔꯛꯄ ꯆꯥꯛꯀꯤ ꯂꯥꯏꯒꯤꯒ ꯊꯥꯗꯣꯛ ꯄ ꯀꯥꯟꯗꯣ ꯑꯗꯨ ꯀꯥꯟꯗꯒ ꯑꯩꯈꯣꯏ ꯑꯗꯨꯝ ꯆꯪꯉꯕꯅꯦꯕ ꯑꯗꯨꯝ ꯑꯗꯨꯃꯥꯏꯅ ꯆꯪꯅꯕ ꯑꯗꯨꯗꯤ ꯆꯥꯛꯀꯠ ꯊꯗꯣꯛꯄꯗꯨꯗꯤ ꯑꯗꯨꯝ ꯃꯥꯟꯗ꯭ꯔꯅꯦ ꯌꯥꯝꯃꯦꯗꯣ ꯑꯗꯨꯒ ꯂꯥꯎꯔꯝꯗ꯭ꯔꯤꯕ ꯇꯥꯏꯃꯤꯡꯗꯣ ꯌꯥꯝꯅ ꯒꯦꯞ ꯂꯩꯅꯔꯒ ꯂꯥꯛꯑꯣꯏꯗꯣ ꯀꯔꯤꯅꯣ ꯑꯩꯅ ꯑꯩꯅ ꯂꯥꯛꯝꯕ ꯅꯠꯇꯦꯀꯣ
ꯑꯗꯩ ꯃꯤꯁꯨ ꯑꯗꯨꯝ ꯐ ꯃꯤꯁꯨ ꯑꯗꯨꯝ ꯐꯝꯅꯔꯕꯅꯤꯅ ꯀꯩꯁꯨ ꯀꯥꯏꯗꯦ ꯀꯩꯅꯣ
ꯍꯣꯏ ꯑꯗꯨ ꯅꯨꯄꯤꯗꯨꯅ ꯂꯥꯎꯈ꯭ꯔꯕꯣ ꯂꯥꯎꯔꯛꯑꯦ ꯈꯪꯕ꯭ꯔ ꯑꯗꯨ ꯂꯥꯎꯔꯝꯗ꯭ꯔꯦ
ꯑ꫰ꯍꯣꯏ ꯂꯨꯗꯦ ꯌꯥꯝ ꯉꯥꯏ ꯉꯝꯗꯕ ꯌꯥꯝ ꯅꯪꯉꯔꯣꯏꯗꯕ ꯃꯥꯜꯂꯝ ꯗꯣꯏꯅꯦ ꯍꯥꯏꯕꯥ
ꯍꯣꯏ ꯍꯣꯏ ꯑꯗꯒꯤ ꯑꯩ ꯍꯥꯏꯗꯤ ꯑꯃ ꯉꯥꯏꯉꯝꯗꯕꯩ ꯇꯥꯏꯞꯇ ꯆꯥꯛ ꯆꯥꯛ ꯆꯥꯛ ꯊꯥꯗ꯭ꯔꯤꯀꯥꯟꯗ ꯊꯣꯛꯂꯛꯑꯒ ꯂꯩꯕꯗꯣ ꯑꯗꯨꯒꯤ ꯈꯔ ꯏꯀꯥꯏꯔꯦ ꯀꯥꯟꯗꯨꯗꯥ ꯂꯥꯛꯎꯗꯕꯤꯗ ꯑꯃꯨ ꯆꯕꯨ ꯆꯦ ꯆꯁꯗꯅꯤ ꯑꯩꯗꯤꯕ ꯑꯩ ꯉꯁꯥꯏ ꯏꯕꯦꯝꯃ ꯑꯩ ꯅꯣꯛꯅꯤꯡꯕꯅ ꯏꯁꯥ ꯏꯊꯟꯇꯠ ꯁꯥꯎꯕꯗꯤ ꯂꯥꯏꯔꯅ
ꯅꯪ ꯉꯁꯤ ꯌꯥꯝꯁꯨ ꯑꯞꯄꯔꯦꯗ ꯍꯣꯏ ꯍꯥꯏꯗꯤ ꯆꯣꯞꯄ ꯗꯦ ꯇꯥꯔꯦꯕ ꯄꯨꯔꯥ
ꯑ ꯍꯣꯏ ꯑꯗꯒꯤ ꯑꯉꯥꯡꯆꯥꯥ ꯁꯤꯟꯅꯕꯔꯕ ꯑꯉꯥꯡ ꯑꯃ ꯂꯩꯌꯦꯕꯀꯣ
ꯃꯥꯁꯦ ꯑꯗꯨꯝꯅꯦ ꯈꯕ꯭ꯔꯥ ꯂꯥꯏ ꯑꯗꯨꯝ ꯁꯥꯔ ꯂꯩꯗꯕ ꯃꯈꯨꯠ ꯑꯅꯤ ꯇꯤꯡꯊꯣꯛꯑꯒ ꯍꯦꯛ ꯂꯥꯏ ꯒꯅꯦꯁ ꯑꯗꯨꯝ ꯁꯥꯔ ꯂꯩꯗꯣꯏꯕ
ꯑꯣ ꯀꯩꯒꯤ
ꯈꯪꯗꯦ ꯅꯣꯛꯅꯤꯡꯖꯥꯅꯦ ꯏꯕꯦꯝꯃ ꯃꯁꯛꯇꯨꯒ ꯑꯗꯩ ꯈꯖꯥꯏꯗꯣ ꯑꯃ ꯈꯖꯥꯏꯗꯣ ꯌꯥꯝ ꯗꯣꯟꯗꯣꯟ ꯂꯥꯎꯕ ꯅꯠꯇꯕꯗ ꯑꯃ ꯗꯣꯟꯗꯣꯟ ꯂꯥꯎꯅ ꯎꯔꯨꯔꯒ ꯇꯧꯕꯗꯣ ꯑꯁ ꯆꯨꯞꯄꯗꯕ ꯈꯖꯥꯏ ꯑꯝꯇ ꯌꯥꯎꯗꯕꯗꯣ ꯇꯣꯡꯗꯤ ꯇꯣꯡꯉꯒ ꯅꯣꯛꯅꯤꯡꯉꯟꯅꯅꯦ ꯅꯪꯗꯤ ꯅꯨꯡꯁꯤꯕ ꯑꯇꯩꯗ
ꯍꯣꯏ ꯃꯣꯏꯗ ꯁꯨꯝ ꯂꯥꯛꯄ ꯀꯥꯟꯗꯥ ꯃꯣꯏꯒꯤ ꯑꯉꯥꯡꯂꯣ
ꯑꯥ ꯑꯩꯈꯣꯏꯆꯦ ꯍꯣꯏꯒꯤ ꯌꯨꯝꯁꯨ
ꯑꯣ
ꯅꯤꯉꯜ
ꯑꯁ ꯑꯩꯈꯣꯏ ꯆꯦ ꯃꯆꯥ ꯑꯉꯥꯡ ꯃꯆꯥ ꯏꯕꯦꯝꯃ ꯑꯉꯥꯡ ꯃꯆꯥ ꯃꯆꯥꯁꯦ ꯏꯕꯦꯝꯃ ꯂꯩꯁꯥꯕꯤ ꯗꯕꯜꯅꯦ ꯑꯩꯈꯣꯏꯗꯒꯤ ꯍꯦꯟꯅ ꯍꯦꯟꯅ
ꯆꯍꯤ ꯑꯍꯨꯝ ꯍꯟꯕ ꯃꯥꯟꯕꯒ ꯌꯥꯎꯋꯦ
ꯎꯝ ꯅꯩꯔꯦꯅꯦ ꯅꯩꯕꯒ ꯌꯥꯎꯔꯗ꯭ꯔꯣ
ꯌꯥꯎꯋꯦ ꯍꯥꯏꯕ ꯑꯗꯨꯅꯦ ꯍꯥꯏꯁꯦ
ꯑꯩ ꯈꯥꯟꯃꯦ ꯉꯪꯅꯦ ꯆꯦ ꯀꯩꯅꯣꯗ ꯑꯩ ꯑꯩꯒꯤ ꯃꯤꯡ ꯍꯥꯏꯔꯤꯗꯣ ꯑꯩꯒꯤ ꯃꯤꯡ ꯈꯪꯉꯣꯏ ꯍꯥꯏꯕ ꯅꯪꯅ ꯃꯤꯡ ꯍꯥꯏꯔꯒ ꯌꯨꯝꯗ ꯂꯩꯇꯕꯥ ꯃꯤꯡ ꯍꯥꯏꯔ ꯈꯪꯅꯤ ꯍꯥꯏꯕ ꯃꯣꯏꯗꯤ
ꯑꯧ ꯍꯥꯏꯗꯤ ꯑꯩꯗꯣ ꯚꯥꯞꯇꯣ ꯑꯣꯏꯔꯤꯅꯦ ꯍꯥꯏꯕ
ꯑ
ꯃꯗꯨꯒ ꯃꯥꯥꯛꯇꯝ
ꯎꯝ
ꯅꯣꯛꯅꯤꯡ
ꯑꯗꯨꯏꯅꯦ ꯃꯥ ꯃꯥ ꯁꯨꯛ ꯈꯪꯗꯕꯤꯗ ꯂꯩꯔꯤꯗ ꯅꯪꯅ ꯍꯥꯏꯕ ꯀꯥꯟꯗ ꯍꯥꯏꯗꯤ ꯎꯝ ꯂꯥꯛꯁꯟꯕ ꯉꯝꯗ꯭ꯔꯤꯗ ꯋꯥꯗꯣ ꯄꯣꯏꯟꯠꯇꯣ
ꯍꯣꯏ ꯍꯣꯏ ꯍꯣꯏ ꯑꯗꯨꯗꯨꯅꯦ ꯃꯥ ꯇꯩꯗꯣ ꯑꯩꯗꯤꯕ ꯑꯁ ꯈꯪꯗꯦ ꯑꯩ ꯉꯁꯤ ꯅꯨꯃꯤꯠ ꯑꯃꯃꯝ ꯆꯣꯞꯄꯗ ꯏꯀꯥꯏꯕ ꯑꯃꯃꯝ ꯅꯪꯕꯅꯦ
ꯑꯩ
ꯑꯁ ꯈꯦꯔ ꯌꯥꯎꯔ ꯗꯨꯗꯤ ꯆꯍꯥꯎ
ꯑꯁꯥꯎꯅ ꯈꯨꯍꯥꯎ ꯑꯃ ꯍꯩ ꯊꯣꯡꯕꯒꯗꯤꯅꯦ ꯂꯩꯇ꯭ꯔꯦꯀꯣ
ꯑꯩ ꯍꯩ ꯊꯣꯡꯕꯗꯤ ꯀꯠꯂꯛꯇꯦ ꯑꯩ ꯆꯥꯛꯍꯥꯎꯒ ꯈꯦꯔꯒꯗꯤ ꯌꯥꯝ ꯆꯥꯅꯤꯡꯉꯤ
ꯑꯗꯨꯒꯥ ꯈ꯭ꯔꯤꯆꯤꯁꯨ ꯌꯥꯎꯋꯦ ꯈ꯭ꯔꯤꯆꯤꯒꯁꯦ ꯃꯣꯟ ꯃꯣꯟ ꯃꯣꯟ ꯂꯥꯎꯔ ꯀꯌꯥꯝ ꯍꯥꯎꯋꯦ
ꯑꯥ ꯀꯥꯡ ꯃꯌꯥꯒꯤ ꯎꯁꯣꯞꯇꯤ ꯂꯣꯏ ꯈꯦꯆꯤ ꯌꯥꯎꯅꯕꯅꯦ
ꯑꯩꯗꯤ ꯍꯟꯗꯛ ꯍꯟꯗꯛꯅ ꯑꯍꯟꯕꯅꯦꯕ ꯈꯪꯉꯤꯁꯦ ꯍꯥꯏꯗꯤ ꯎꯁꯣꯞꯇ ꯈ꯭ꯔꯤꯔꯁꯤ ꯌꯥꯎꯕ ꯌꯥꯏ ꯀꯥꯏꯅ ꯈꯪꯉꯤꯁꯦ ꯍꯟꯗꯛꯅ ꯑꯍꯥꯟꯕꯅꯦꯕ
ꯎꯝ ꯀꯥꯡ ꯃꯌꯥ ꯑꯣꯏꯕꯩꯅꯦ ꯍꯧꯈ꯭ꯔꯦꯗꯅ
ꯎꯝ
ꯑꯗꯨꯅꯥꯅꯦ ꯑ ꯍꯧꯈ꯭ꯔꯦ ꯍꯥꯏꯕꯗꯤ ꯅꯍꯥꯟ ꯈꯦꯆꯤ ꯍꯧꯅꯕ ꯅꯨꯃꯤꯠꯇ ꯍꯟꯗꯛꯀꯤ ꯄꯨꯔꯅꯤꯃꯥꯗꯒꯤ ꯍꯧꯅꯈꯤꯕꯅꯦꯕ
ꯑꯣ
ꯍꯥꯏꯗꯤ ꯃꯣꯏ ꯕꯥꯃꯣꯟꯒꯤ ꯈꯦꯆꯤ ꯍꯧꯕꯗꯣ
ꯎꯝ
ꯍꯟꯗꯛꯀꯤ ꯍꯟꯗꯛꯇꯩ ꯍꯧꯅꯈꯤꯕꯅꯦꯕ ꯑꯗꯣ ꯀꯨꯏꯗꯤ ꯀꯨꯏꯔꯝꯃꯔꯣꯏ ꯗꯦꯇ ꯗꯥꯏꯔꯦꯛ ꯀꯥꯡꯗꯨꯗꯤ ꯃꯤ ꯅꯠꯇꯦ ꯐꯣꯔꯇꯤꯟꯂ ꯑꯃꯥꯏ ꯑꯣꯏꯒꯤꯀꯨꯝ ꯇꯧꯕꯅꯦ ꯀꯨꯏꯗꯔꯥꯕꯅꯦ
ꯑꯁ ꯉꯁꯥꯏꯗꯩꯩ ꯑꯩꯅ ꯍꯥꯏꯁꯤꯅꯦ ꯂꯩꯇ꯭ꯔꯦ ꯍꯩ ꯊꯣꯡꯕꯒꯗꯣ ꯈꯨꯍꯥꯎ ꯑꯃ
ꯀꯩ ꯍꯩ ꯊꯣꯡꯉꯤꯅꯣ
ꯑꯃ ꯏꯁꯇꯥꯔ ꯐ꯭ꯔꯨꯠꯇꯣ ꯈꯪꯕ꯭ꯔꯥ ꯍꯩꯕꯨꯝ ꯍꯥꯏꯗꯣꯏꯔꯥ
ꯑꯥ ꯑꯥ ꯑꯥ ꯑꯥ ꯑꯗꯨ ꯍꯥꯎꯕꯅꯦ
ꯎꯝ ꯍꯥꯎꯋꯦ ꯍꯥꯏꯕ ꯍꯥꯏꯗꯤ ꯊꯨꯝꯁꯨ ꯊꯨꯝꯃꯦ ꯑꯗꯒꯤ ꯊꯨꯝꯃꯦꯗꯅꯀꯣ ꯑꯗꯨ ꯊꯨꯝꯕꯗꯠꯇ ꯑꯗꯨꯝ ꯊꯨꯝꯃꯦ ꯑꯗꯨꯒ ꯍꯩꯗꯨꯒ ꯃꯍꯤꯗꯨꯒ ꯆꯥꯥꯁꯟꯕ ꯍꯩꯗꯨꯅ ꯈꯤꯇꯪ ꯈꯤꯇꯪ ꯃꯔꯛꯇ ꯈꯤꯇꯪ ꯈꯤꯇꯪ ꯁꯤꯂꯤ ꯁꯤꯂꯤꯒ ꯇꯧꯔꯣ ꯎꯝ
ꯃꯥꯁꯦ ꯅꯝꯃꯒ ꯆꯥꯕꯕꯨꯗꯤ ꯑꯗꯨꯃꯥꯏꯅ ꯊꯣꯡꯉꯒ ꯆꯥꯕꯅꯦꯅ ꯍꯥꯎꯋꯦ
ꯑꯁ ꯃꯥꯏ ꯃꯀꯨꯒꯗꯣ ꯆꯨꯞꯄꯗꯅꯦ ꯑꯁ ꯊꯤꯟꯇꯛ ꯊꯨꯝꯇꯛꯀ ꯇꯧꯔꯒ ꯂꯥꯛꯈꯠꯂꯛꯄꯗꯣ ꯎꯝ ꯇꯤꯟ ꯆꯨꯝ ꯏꯕꯦꯝ
ꯎꯝ
ꯀꯣꯛꯀ ꯉꯥꯎꯋꯦ ꯍꯥꯎꯈ꯭ꯔꯦ ꯍꯥꯎꯈ꯭ꯔꯦ ꯍꯥꯎꯈ꯭ꯔꯦ ꯑꯁ ꯑꯩꯗꯤ ꯅꯪꯁꯦ ꯇꯨꯝꯃꯝꯃꯗ꯭ꯔꯅ
ꯇꯨꯝꯗꯔ꯭ꯤꯗ ꯑꯗꯨꯒ ꯎꯁꯣꯞꯇ ꯌꯥꯎꯔꯛꯄ ꯑꯩꯅ ꯈ꯭ꯋꯥꯏ ꯆꯥꯅꯤꯡꯗꯕ ꯁꯒꯣꯜ ꯍꯋꯥꯏ
ꯑꯩꯁꯨ ꯑꯗꯣ ꯑꯩꯁꯨ ꯆꯥꯅꯤꯡꯗꯦ ꯍꯥꯏꯕ ꯋꯥꯅꯦ ꯄꯨꯈꯝ ꯆꯤꯟꯃꯟꯗꯅ ꯑꯗꯨꯝ ꯆꯥꯥꯁꯜꯂꯦ
ꯑꯧ ꯑꯧ ꯅꯥꯀꯟꯗ ꯀꯣꯊꯐꯝ ꯅꯥꯀꯟꯗ ꯌꯥꯎꯁꯜꯂꯝꯃꯅꯤ
ꯑ ꯑꯗꯨꯝ ꯍꯥꯏꯗꯤꯅꯦ ꯑꯗꯨꯝ ꯆꯥꯁꯜꯂꯦꯕ ꯄꯨꯈꯝ ꯍꯥꯡꯅꯕ ꯑꯗꯣ ꯀꯣꯟꯅꯒꯤ ꯑꯍꯥꯎꯕ